ꯇꯥꯕ꯭ꯔꯥ
ꯇꯥꯏꯌꯦ
ꯀꯩꯗꯧꯔ ꯀꯩꯗꯧꯔꯤ ꯅꯣ
ꯂꯧ ꯆꯠꯂꯒ ꯍꯧꯖꯤꯛꯅ ꯍꯜꯂꯛꯑꯒ ꯂꯩꯌꯦ
ꯑꯣ ꯂꯧ ꯆꯠꯄꯗꯨ ꯅꯨꯡꯉꯥꯏꯕ꯭ꯔꯣ ꯀꯅꯥꯒ ꯆꯠꯄ
ꯏꯄꯥꯒ ꯆꯠꯄꯅꯦ ꯉꯁꯤꯗꯤ
ꯎꯝ ꯅꯕꯅꯤ
ꯑꯗꯨꯒ ꯏꯃꯥꯆꯧꯒ ꯑꯗꯨ ꯏꯃꯥꯗꯣ ꯀꯩꯅꯣ ꯖꯣꯕ ꯀꯥꯔꯗ ꯆꯠꯄ ꯂꯣꯏꯔꯒ ꯑꯃꯨꯛ ꯍꯜꯂꯛꯑꯦ ꯏꯃꯥꯁꯨ ꯂꯥꯑꯦꯕ
ꯅꯨꯡꯉꯥꯏꯅꯦ ꯑꯗꯨꯗꯤ
ꯅꯪꯗꯤ ꯅꯪꯗꯤ ꯆꯠꯄ꯭ꯔꯣ ꯉꯁꯤ
ꯑꯩꯁꯨ ꯆꯠꯂꯦ ꯖꯣꯕ ꯀꯥꯔꯗ ꯆꯠꯂꯒ ꯑꯃꯨꯛ ꯍꯜꯂꯛꯈ꯭ꯔꯦ ꯉꯁꯥꯏꯅ
ꯑꯣ
ꯑꯪ ꯍꯌꯦꯡꯁꯨ ꯍꯌꯦꯡꯁꯨ ꯑꯃꯨꯛ ꯆꯠꯀꯗ꯭ꯔꯥ ꯂꯧꯗ
ꯆꯠꯀꯗꯧ ꯃꯥꯜꯂꯦ ꯑꯗꯨꯝ ꯀꯩꯅꯣ ꯌꯨꯝꯗ ꯂꯩꯔꯗꯤꯀꯣ
ꯎꯝ ꯑꯩꯁꯨ ꯍꯌꯦꯡ ꯍꯌꯦꯡ ꯑꯃꯨꯛ ꯖꯣꯕ ꯀꯥꯔꯗ ꯆꯠꯀꯅꯤ ꯎꯄꯥꯏ ꯂꯩꯇꯦ ꯄꯩꯁꯥ ꯂꯩꯗꯕꯅꯤꯅ ꯇꯥꯟ ꯁꯨꯃꯥꯏꯟ ꯇꯧꯗ꯭ꯔꯗꯤ ꯎꯄꯥꯏ ꯂꯩꯇꯦ
ꯑꯩꯁꯨ ꯆꯥꯛ ꯆꯥꯅꯤꯡꯕꯒꯤꯀꯣ
ꯄꯥꯏ ꯂꯩꯇꯦ ꯍꯥꯏꯗꯨꯅꯦ ꯍꯣꯏ ꯍꯧꯖꯤꯛꯀꯥꯟꯁꯤ ꯆꯨꯖꯥꯛꯀꯨꯝꯕ ꯌꯥꯝ ꯂꯩꯕ ꯂꯩꯕ ꯃꯥꯜꯂꯦ ꯑꯩꯈꯣꯏ ꯈꯨꯟꯗ ꯌꯣꯜꯂꯝꯃꯦ ꯉꯁꯥꯏ ꯆꯥꯃꯒꯤ ꯇꯔꯥ ꯄꯤ ꯍꯥꯏꯌꯦ
ꯑꯗꯨ ꯀꯩꯅꯣꯗꯨꯔꯥ ꯈꯔ ꯀꯩꯅꯣ ꯇꯧꯕꯗꯨꯔꯥ
ꯍꯣꯏ ꯆꯤꯡꯒꯤꯗꯣ ꯍꯥꯏ ꯆꯤꯡꯒꯤ ꯆꯤꯡꯒꯤ
ꯑꯣ
ꯑꯩꯈꯣꯏ ꯀꯩꯅꯣ ꯀꯩꯅꯣ ꯃꯣꯏꯗꯣ ꯉꯟꯅ ꯊꯥꯕ ꯃꯥꯜꯂꯦ
ꯑꯗꯨ ꯍꯥꯎꯕ꯭ꯔꯣ ꯍꯥꯎꯇꯕ꯭ꯔꯣꯁꯨ ꯈꯪꯗꯦ
ꯑꯣ ꯉꯁꯥꯏ ꯃꯣꯏ ꯑꯩꯈꯣꯏ ꯄꯨꯄꯨꯅ ꯀꯩꯅꯣ ꯂꯩꯌꯦ ꯃꯥꯒꯤ ꯄꯨꯄꯨꯅ ꯍꯥꯏꯕ ꯑꯁ ꯈꯣꯡꯉꯦ ꯁꯤ ꯅꯨꯄꯤꯁꯦ
ꯆꯥꯛ ꯊꯣꯡꯔꯕꯣ
ꯊꯣ ꯆꯥꯛꯇꯤ ꯊꯣꯡꯈ꯭ꯔꯦ ꯏꯟꯁꯥꯡ ꯊꯣꯡꯗ꯭ꯔꯤꯌꯦ
ꯎꯝ
ꯅꯣꯏꯗꯤ
ꯎꯏꯈꯪꯗꯦꯗ ꯑꯩꯈꯣꯏꯗꯤ ꯑꯁ ꯃꯅꯨꯡꯗꯁꯨ ꯆꯪ ꯇꯦ ꯃꯄꯥꯟꯗ ꯐꯝꯃꯒ ꯂꯩꯑꯦ ꯐꯣꯟ ꯂꯧꯔꯒ
ꯑꯣ
ꯌꯥꯝ ꯇꯜꯂꯦ ꯑꯩꯁꯦ
ꯎꯝ ꯉꯁꯤꯗꯤ ꯆꯠꯂꯒ ꯉꯁꯤꯗꯤ ꯆꯠꯂꯒ ꯁꯥꯕꯗꯣ ꯉꯁꯤꯁꯨ ꯑꯃꯨꯛ ꯁꯥꯏꯌꯦ ꯉꯔꯥꯡꯒꯨꯝꯅ
ꯁꯥꯏꯌꯦ ꯉꯁꯤꯁꯨ
ꯍꯣꯏ ꯌꯥꯝ ꯁꯥꯏꯌꯦ ꯉꯁꯤꯁꯨ ꯉꯔꯥꯡꯁꯨ ꯅꯍꯥꯟꯁꯨ
ꯊꯕꯛ ꯇꯧꯕ ꯉꯝꯗꯕꯒꯤ ꯑꯩꯗꯤ ꯉꯥꯗꯣ ꯏꯄꯥꯅ ꯉꯥ ꯐꯥꯅꯤꯡꯉꯗꯤ ꯑꯥ ꯀꯩꯅꯣꯝ ꯄꯤꯛ ꯌꯥꯝ ꯄꯤꯛ ꯄꯤꯕꯗꯣ
ꯑꯣ
ꯀꯩꯅꯣ ꯉꯧꯔꯒ ꯑꯗꯨꯒꯨꯝꯕꯗꯣ ꯂꯩꯌꯦ ꯍꯥꯏꯔꯒ ꯑ ꯑꯗꯨꯗꯣ ꯂꯩꯑꯦ ꯍꯥꯏꯔꯒ ꯑꯩꯗꯤ ꯐꯌꯦ
ꯑꯁ ꯌꯥꯝ ꯐꯥꯕ꯭ꯔꯥ ꯑꯗꯨꯗꯤ
ꯌꯥꯝ ꯐꯥꯗꯦꯗ ꯑꯁ ꯌꯥꯝ ꯄꯤꯛꯃꯜꯂꯦꯕ
ꯑꯗꯣ ꯑꯗꯨꯒꯨꯝꯕꯗꯣ ꯇꯥꯎꯔꯒ ꯆꯥꯥꯎ ꯑꯣ ꯌꯥꯝ ꯍꯥꯎꯕꯅꯦ
ꯑꯗꯣ ꯍꯧꯖꯤꯛꯐꯥꯎ ꯀꯩꯅꯣ ꯇꯧꯗ꯭ꯔꯤꯌꯦ ꯆꯥꯝꯁꯨ ꯆꯥꯝꯗ꯭ꯔꯤꯗ ꯌꯥꯝ ꯇꯠꯂꯦ
ꯍꯣꯏ ꯐꯖꯅ ꯆꯥꯝꯗ꯭ꯔꯗꯤ ꯑꯃꯨꯛꯀ ꯂꯣꯏ ꯄꯦꯠꯀꯅꯤ
ꯍꯧꯖꯤꯛꯇꯣ ꯍꯧꯖꯤꯛ ꯌꯨꯝ ꯆꯠꯂꯝꯗꯥꯏꯗ ꯀꯩꯅꯣ ꯊꯔꯣꯏꯗꯣ ꯊ ꯈꯨꯟꯕꯗꯣ ꯌꯥꯝ ꯅꯨꯡꯉꯥꯏꯍꯦ ꯊꯣꯛꯄꯅꯤꯅꯀꯣ ꯍꯧꯖꯤꯛꯇꯤ ꯏꯪꯕꯒꯤ
ꯌꯥꯝꯈꯔ ꯃꯥꯜꯂꯦꯀꯣ ꯍꯧꯖꯤꯛꯀꯥꯟꯁꯦ
ꯌꯥꯝꯈ꯭ꯔꯦ ꯍꯣꯏ
ꯅꯪꯒ ꯆꯠꯃꯤꯟꯅꯁꯦꯗꯤ ꯈꯟꯕꯅꯦ ꯑꯩꯕꯣ ꯑꯁ ꯆꯠꯃꯤꯟꯅꯕ ꯐꯪꯗ꯭ꯔꯦꯍꯦ
ꯐꯪꯗꯧ ꯃꯥꯟꯗꯦ ꯊꯕꯥꯛ ꯊꯕꯛ ꯊꯕꯛ ꯊꯕꯛ
ꯃꯁꯥ ꯃꯁꯥ ꯒꯤ ꯊꯕꯛ‌ ꯊꯕꯛ
ꯐꯉꯔꯣꯏ ꯐꯉꯔꯣꯏ
ꯑꯦ ꯎꯄꯥꯏ ꯂꯩꯇꯦ
ꯊꯕꯛ ꯌꯥꯝꯃꯜꯂꯦ ꯅꯪꯁꯨ
ꯊꯕꯛ ꯌꯥꯝꯃꯦ ꯊꯕꯛ ꯌꯥꯝꯃꯦ
꯬ ꯅꯍꯥꯟꯁꯨ ꯆꯠꯄ ꯌꯥꯕꯅꯦ ꯑꯗꯨ ꯅꯪꯒꯤ ꯑꯗꯨꯝ ꯊꯕꯛ ꯂꯩꯕꯒꯤ ꯆꯠꯄꯁꯨ ꯐꯪꯗ꯭ꯔꯦ
ꯍꯣꯏ ꯑꯗꯨꯅꯦ ꯌꯥꯝ ꯅꯨꯡꯉꯥꯏꯇꯕꯗꯣ ꯅꯪꯒ ꯆꯠꯃꯤꯟꯅꯅꯤꯡꯕꯗꯨ
ꯑꯗꯣ ꯀꯩꯅꯣ ꯊꯥꯔꯣꯏꯒꯨꯝꯕ ꯉꯥꯒꯨꯝꯕ ꯐꯥꯔꯒ ꯎꯝ ꯆꯥꯛ ꯄꯨꯔꯒ ꯍꯤꯟꯖꯥꯡ ꯊꯣꯡꯉꯒ ꯆꯥꯕꯗꯣ ꯆꯥꯅꯤꯡꯉꯦ ꯑꯩꯗꯤ
ꯍꯣꯏ ꯍꯣꯏ ꯊꯔꯣꯏ ꯊꯥꯔꯣꯏꯒꯨꯝꯕ ꯊꯣꯡꯉꯒ ꯐꯖꯟꯅꯀꯣ ꯂꯧꯗꯒꯨꯝꯕ ꯍꯣꯏ ꯉꯥꯒꯨꯝꯕ ꯀꯥꯡꯁꯣꯏꯒꯨꯝꯕ ꯊꯣꯡꯉꯒꯀꯣ ꯑꯁ
ꯎꯝ
ꯌꯥꯝ ꯅꯨꯡꯉꯥꯏꯅꯤꯗ ꯂꯧꯗꯒꯨꯝꯕ ꯆꯠꯄꯗꯣ ꯍꯥꯎꯕꯅꯦꯕ ꯑꯩꯈꯣꯏ ꯌꯨꯝꯗ ꯆꯥꯕꯕꯨꯗꯤ ꯍꯥꯎꯇꯕ
ꯎꯝ
ꯂꯧꯗ ꯌꯥꯝ ꯍꯥꯎꯕꯗ ꯆꯥꯛꯀꯨꯝꯕ
ꯄꯪꯊꯣꯡ ꯊꯣꯡꯉꯁꯨ ꯑꯗꯨꯝ ꯍꯥꯎꯕ
ꯍꯥꯎꯋꯦ ꯍꯒꯠ ꯆꯀ꯭ꯔꯦ ꯑꯩꯗꯤ ꯑꯁ
ꯑꯁ ꯍꯣꯏ
ꯑꯩꯒꯤ ꯈꯨꯠꯁꯤꯡꯁꯨ ꯀꯩꯅꯣ ꯑꯁ ꯂꯣꯏꯔꯦ ꯌꯦꯡꯕ ꯌꯥꯗ꯭ꯔꯦ ꯌꯥꯝꯃꯨ ꯀꯩꯅꯣ ꯃꯄꯥꯟꯗ ꯑꯗꯨꯝ ꯀꯩꯅꯣ ꯇꯧꯕꯒꯤ ꯏꯁꯤꯡꯗ ꯂꯨꯞꯀꯅꯤ ꯑꯗꯨꯝ ꯇꯧꯕꯒꯤ ꯂꯣꯏꯔꯦ ꯌꯦꯡꯕ ꯌꯥꯗ꯭ꯔꯕ
ꯃꯊꯪ ꯍꯞꯇꯥꯗ ꯀꯩꯅꯣ ꯇꯧꯔꯣ ꯐꯖꯅ ꯄꯣꯊꯥꯔꯣ ꯑꯗꯨꯔꯒ ꯅꯪꯒꯤ ꯈꯨꯠ ꯅꯪꯒꯤ ꯈꯨꯠꯇꯣ ꯑꯃꯨꯛꯀ ꯐꯖ ꯐꯖꯊꯣꯛꯀꯅꯤ ꯉꯧꯔꯒ
ꯌꯥꯝ ꯃꯨꯈ꯭ꯔꯦꯕ ꯑꯁꯦꯡꯕ
ꯍꯨꯍꯨꯍꯨ ꯃꯨꯔꯁꯨ ꯔꯥꯁꯤ ꯂꯩꯔꯗꯤ ꯌꯥꯔꯦ ꯅꯪꯗꯤ ꯔꯥꯁꯤ ꯌꯥꯝ ꯂꯩꯕꯅꯤꯗ
ꯀꯗꯥꯏꯗꯒꯤ ꯀꯥꯏꯗꯒꯤ ꯔꯁꯤꯅꯣ ꯑꯉꯛꯄꯒꯤ ꯔꯁꯤ ꯂꯩꯒꯅꯤ
ꯃꯨꯔꯁꯨ ꯔꯁꯤ ꯂꯩꯔꯗꯤ ꯃꯤ ꯐꯖꯕꯅꯤꯅ ꯉꯧꯔꯁꯨ ꯔꯁꯤ ꯂꯩꯇ꯭ꯔꯗꯤ ꯎꯄꯥꯏ ꯂꯩꯇꯦ ꯑꯩꯗꯤꯀꯣ ꯉꯧꯁꯨ ꯉꯧꯗꯕ ꯑꯩꯗꯤ ꯃꯨꯁꯨ ꯃꯨꯗꯕ ꯔꯥꯁꯤꯁꯨ ꯂꯩꯇꯕ ꯑꯩꯗꯤ ꯄꯨꯔꯥ ꯄꯣꯏꯟꯁ ꯂꯩꯗꯕꯅꯦ
ꯃꯤꯉꯣꯟꯗ ꯔꯁꯤ ꯂꯩꯇꯕ ꯃꯤ ꯂꯩꯇꯕꯅꯤꯀꯣ ꯔꯁꯤ ꯃꯥꯒꯤ ꯔꯁꯤꯗꯤ ꯑꯃ ꯑꯃ ꯃꯥ ꯂꯩꯕꯅꯤꯀꯣ ꯑꯗꯨꯗ ꯌꯥꯝ ꯍꯥꯏꯔꯛꯀꯅꯨ ꯅꯪ
ꯑꯁꯦꯡꯕ ꯍꯥꯏꯔꯒ ꯃꯥ ꯑꯃꯨꯛꯀ ꯇꯧꯔꯛꯀꯅꯤ ꯁꯤ ꯅꯨꯄꯤꯁꯦ ꯑꯩ ꯑꯁꯦꯡꯕ ꯍꯥꯏꯔꯒ ꯅꯪꯅ ꯍꯦꯜ ꯅꯪꯅ ꯔꯥꯁꯤ ꯂꯩꯥꯕꯅꯦ ꯑꯩꯉꯣꯟꯗꯒꯤ ꯀꯔꯤꯔ
ꯅꯠꯇꯦꯍꯦ ꯑꯁ ꯑꯁꯦꯡꯕꯅꯦ ꯃꯤꯒꯤ ꯅꯪꯒꯤꯁꯨ ꯔꯁꯤ ꯇꯣꯉꯥꯟꯅ ꯂꯩꯌꯦ ꯑꯩꯒꯤꯁꯨ ꯇꯣꯉꯥꯟꯕꯅꯦꯕ ꯑꯗꯨ ꯐꯖ ꯐꯖꯕ ꯂꯩꯕꯅꯦꯕ
ꯇꯣꯉꯥꯟꯅꯗꯤ ꯂꯩ ꯑꯗꯣ ꯅꯪꯅꯗꯤ ꯍꯦꯟꯕꯀꯣ
ꯑꯁ ꯍꯦꯕ ꯍꯦꯟꯗꯕ ꯂꯩ ꯇꯦ ꯑꯗꯨꯗ ꯂꯣꯏꯅ ꯐꯖꯩꯗ ꯑꯩꯒꯤꯗꯤ ꯐꯖꯩꯌꯦ
ꯁꯤꯅꯨꯄꯤꯁꯤ ꯋꯥ ꯉꯥꯡꯕ ꯌꯥꯝ ꯍꯩꯌꯦ ꯁꯤ ꯐꯨ ꯐꯨꯅꯤꯀꯣ ꯑꯩ ꯅꯪ ꯎꯕ ꯀꯥꯟꯗ ꯅꯆꯤꯟ ꯃꯆꯥꯗꯣ ꯑꯩ ꯐꯨꯅꯤꯕ
ꯑꯩꯕꯨ ꯑꯩꯕꯨ ꯑ ꯍꯧꯖꯤꯛꯀꯥꯟ ꯆꯤꯟ ꯌꯥꯝ ꯀꯟꯈ꯭ꯔꯦ ꯍꯥꯏꯌꯦ ꯃꯤꯅꯁꯨ ꯑꯗꯨꯝ ꯍꯥꯏꯌꯦ ꯀ꯭ꯔꯤꯒꯤꯅꯣ ꯈꯪꯗꯦ
ꯍꯧꯖꯤꯛꯀꯥꯟꯁꯦ ꯅꯪ ꯌꯥꯝ ꯇꯣꯉꯥꯏꯈ꯭ꯔꯦꯍꯦ ꯍꯣꯏ ꯃꯤ ꯍꯥꯏꯁꯤꯗꯤ ꯇꯣꯉꯥꯟꯒꯗꯕꯅꯦ ꯀꯩꯅꯣ ꯅ ꯅꯍꯥꯟꯍꯥꯏ ꯎꯅ ꯇꯧꯕ ꯌꯥꯗꯦꯕ ꯈ꯭ꯔꯗꯤ ꯇꯧꯒꯗꯕꯅꯦꯕ ꯁꯦꯁ
ꯎꯝ ꯅꯩꯈꯥꯏꯒꯗꯕꯅꯦꯕꯅꯦ
ꯍꯦ ꯗꯣ ꯅꯃꯥꯟ ꯅꯃꯥꯟꯅꯕꯤꯗꯤ ꯄꯥꯎ ꯐꯥꯎꯅꯕ꯭ꯔꯥ
ꯎꯝ ꯉꯁꯤ ꯂꯥꯛꯄ꯭ꯔꯥ ꯍꯥꯏꯌꯦ
ꯎꯄꯥꯏ ꯂꯩꯇ ꯍꯥꯏꯌꯅꯦ ꯑꯗꯨꯗꯤ ꯑꯣ
ꯖꯨ ꯑꯗꯨꯗꯣ ꯀꯩꯅꯣ ꯇꯧꯔꯒ ꯆꯠꯄꯁꯨ ꯌꯥꯗꯦ
ꯎꯝ ꯎꯄꯥꯏ ꯂꯩꯇꯦ ꯀꯩꯅꯣ ꯈꯪꯗꯦ ꯒ꯭ꯌꯥꯟ ꯇꯥꯗꯦ ꯂꯝꯕꯤꯒꯨꯝꯕꯁꯦ ꯐꯠꯇꯕꯁꯤꯅ ꯕꯟ ꯇꯧꯕꯁꯤꯅ ꯒ꯭ꯌꯥꯟ ꯇꯥꯗ꯭ꯔꯦ
ꯍꯌꯦꯡꯁꯨ ꯍꯌꯦꯡꯁꯨ ꯆꯠꯄ ꯌꯥꯗꯧ ꯃꯥꯥꯟꯗꯦꯗꯥ
ꯑꯣ ꯂꯝꯕꯤ ꯐꯠꯇꯕ ꯉꯥꯛꯇ ꯒ꯭ꯌꯥꯟ ꯇꯥꯗꯦ ꯍꯧꯖꯤꯛꯀꯥꯟꯁꯦ
ꯎꯝ ꯃꯇꯝ ꯈꯔ ꯀꯩꯅꯣ ꯇꯧꯗꯧ ꯃꯥꯜꯂꯦꯕꯣ
ꯍꯣꯏ
ꯍꯦꯛ ꯆꯠꯂꯗꯤ ꯅꯨꯡꯉꯥꯏꯔꯣꯏꯕꯀꯣ
ꯌꯨꯝꯗ ꯃꯇꯝ ꯈꯔ ꯂꯩꯌꯣ ꯑꯗꯨ ꯑꯗꯨꯅ ꯍꯦꯟꯅ ꯅꯨꯡꯉꯥꯏꯅꯤ ꯅꯪ ꯐꯤ ꯁꯥꯕ ꯐꯤ ꯁꯥꯕ ꯌꯥꯕꯒꯨꯝꯕ ꯑꯗꯨꯝ ꯁꯥꯔꯣ ꯐꯤꯒꯨꯝꯕ ꯁꯥꯔꯣ ꯈꯔꯗꯤ ꯅꯪꯒꯤꯗꯃꯛ ꯈ꯭ꯔꯤꯁꯃꯥꯁ ꯃꯇꯝꯁꯨ ꯌꯧꯔꯛꯀꯅꯤ
ꯑꯩꯒꯤꯗꯤ ꯂꯧꯅꯤꯡꯉꯦ ꯑꯗꯨ ꯌꯥꯝ ꯇꯜꯂꯦ ꯍꯥꯕ
ꯆꯞ ꯃꯥꯟꯅꯔꯦ ꯑꯩ ꯑꯩꯁꯨ ꯐꯤ ꯁꯥꯕꯁꯦ ꯌꯥꯝ ꯇꯜꯂꯦꯕ ꯋꯥꯕꯅꯤ ꯅ ꯀꯣ ꯐꯥꯒꯤꯗꯤ ꯅꯠꯇꯦꯍꯦ ꯐꯤ ꯁꯥꯕꯁꯨ ꯌꯥꯝ
ꯐꯖ ꯐꯖꯕꯗꯤ ꯄꯥꯝꯃꯦ ꯑꯗꯣ ꯁꯥꯕ ꯉꯝꯇ꯭ꯔꯦ
ꯎꯝ ꯑꯁ ꯅꯣꯏꯒꯤ ꯌꯦꯟꯗꯦ ꯐꯖꯅ ꯈꯣꯡꯉꯦꯍꯦ
ꯌꯥꯝꯕꯒꯤꯅꯦ ꯈꯪ ꯈꯪꯗ꯭ꯔꯣ
ꯑꯩꯒꯤ ꯑꯃ ꯄꯤꯔꯛꯑꯣꯗꯅ
ꯂꯨꯄꯥ ꯂꯨꯄꯥ ꯅꯨꯄꯥ ꯉꯥꯛꯇꯅꯦꯕ ꯁꯤ ꯅꯨꯄꯥꯒ ꯄꯤꯅꯦꯕ ꯑꯁ ꯃꯠ ꯉꯥꯅꯦ ꯍꯧꯖꯤꯛ ꯂꯩꯕꯁꯦ ꯑꯗꯨꯒ ꯅꯨꯄꯥ ꯑꯆꯧꯕꯅ ꯃꯥꯅ ꯑ ꯐꯨꯕꯤꯕ
ꯑꯣ ꯑꯁ ꯐꯖꯅ ꯈꯟꯅ ꯃꯥꯜꯂꯦ ꯑꯆꯧꯕ ꯑꯍ ꯑꯍꯥ ꯀꯩꯅꯣ ꯈꯔ ꯑꯍꯟ ꯑꯣꯏꯕꯗꯨꯅ ꯌꯥꯝ ꯉꯝꯕꯅꯦ
ꯉꯝꯕꯅꯦ ꯃꯣꯏꯗꯤ
ꯃꯣꯏꯁꯤ ꯌꯥꯝ ꯈꯠꯅꯕꯅꯦꯍꯦ ꯈꯠꯅꯅꯤꯡꯕꯗꯣ
ꯅꯨꯄꯤ ꯌꯥꯎꯕꯒꯤꯅꯦꯕ
ꯍꯣꯏ ꯃꯣꯏꯒꯤ ꯆꯥꯛ ꯆꯥꯕ ꯃꯇꯝꯗꯁꯨ ꯆꯥꯍꯟꯗꯕꯤꯗ ꯇꯧꯕꯗꯣ ꯃꯆꯥ ꯃꯆꯥꯗ ꯆꯥꯍꯟꯗꯕꯤꯗ ꯈꯔ ꯀꯩꯅꯣ ꯇꯧꯔꯗꯤ ꯃꯉꯣꯟꯗꯒꯤ ꯈꯔ ꯑꯉꯥꯡ ꯑꯣꯏꯔꯗꯤ
ꯎꯝ ꯍꯧꯖꯤꯛ ꯉꯁꯤ ꯑꯃꯨꯛ ꯌꯦꯡꯔꯒ ꯌꯥꯝ ꯆꯥꯎ ꯆꯥꯎꯈ꯭ꯔꯦ ꯇꯔꯨꯛꯅꯦ ꯂꯩꯕꯗꯣ ꯃꯣꯏꯒꯤ ꯂꯦꯡꯒꯥꯗꯣ ꯌꯥꯝ ꯆꯥꯎꯈ꯭ꯔꯦ ꯍꯥꯏꯕ ꯑꯁ ꯆꯥꯛꯇ ꯍꯥꯎꯗꯧ ꯃꯥꯜꯂꯤꯍꯦ
ꯀꯧꯔꯣꯗꯅꯥ ꯑꯗꯣ ꯀꯩꯅꯣ ꯇꯧꯔꯒ ꯐꯖꯅ ꯊꯣꯡꯉꯒ ꯆꯥꯛ ꯀꯧꯔꯣ ꯍꯥꯏꯌꯣ
ꯅꯪꯕꯨꯔꯣ
ꯅꯣꯡꯃ ꯆꯥꯥꯛ ꯀꯧꯔꯣꯀꯣ ꯑꯩꯕꯨ ꯀꯧꯔꯣ
ꯌꯦꯟ ꯃꯐꯩ ꯄꯤꯒꯦ ꯅꯪꯒꯤ ꯊꯝꯃꯝꯒꯦ ꯑꯥꯏ
ꯈꯪꯉꯦꯕ ꯅꯪ ꯑꯩꯕꯨ ꯅꯨꯡꯁꯤ ꯍꯥꯏꯕ ꯈꯪꯉꯦꯕ ꯒ꯭ꯌꯥꯟ ꯇꯥꯏꯕ
ꯅꯨꯡꯁꯤꯗ꯭ꯔꯗꯤ
ꯋꯥꯔꯤ ꯁꯥꯕꯖꯤ ꯅꯨꯡꯉꯥꯏꯍꯦ ꯅꯪꯕꯨ
ꯑꯗꯨꯝ ꯁꯥꯔꯒ ꯂꯩꯔꯁꯤꯔꯣ
ꯋꯥꯔꯤ ꯁꯥꯔꯒ ꯑꯗꯨꯝ ꯂꯩꯅꯤꯡꯉꯤꯍꯦ
ꯍꯨꯝ
ꯐꯣꯟꯒ ꯑꯝꯇ ꯃꯨꯠꯊꯠꯅꯤꯡꯗ꯭ꯔꯦ ꯅꯪꯕꯨ ꯋꯥꯔꯤ ꯁꯥꯔꯒ ꯌꯦꯟꯒꯨꯝꯕ ꯀꯌꯥ ꯂꯩꯕ꯭ꯔꯥ ꯆꯥꯎꯕ ꯑꯥ
ꯑꯥ ꯇꯔꯨꯛ ꯇꯔꯨꯛ ꯂꯩ ꯑꯗꯨꯒ ꯃꯣꯏꯒꯤ ꯀꯔꯤ ꯍꯥꯏꯁꯦ ꯏꯃꯥꯁꯤꯡꯅ ꯃꯔꯤꯒꯨꯝꯕ ꯂꯩꯔꯝꯅꯤ
ꯑꯁ ꯌꯥꯝꯃꯤꯍꯦ
ꯑꯗꯨꯒꯥ ꯅꯨꯄꯥ ꯑꯃ ꯅꯨꯄꯥ ꯈ꯭ꯋꯥꯏꯗꯒꯤ ꯑꯍꯟꯗꯣ ꯑꯃ ꯑꯁ ꯇꯔꯨꯛ ꯈꯠꯇ ꯅꯠꯇꯦ ꯃꯣꯏꯗꯣ ꯃꯣꯏꯒꯤ ꯂꯦꯡꯒꯥ
ꯑꯗꯣ ꯃꯣꯏ ꯂꯣꯏꯅꯗꯤ ꯂꯣꯏꯅ ꯁꯨꯔꯗꯤ ꯀ ꯀꯌꯥ
ꯈꯪꯗꯦ
ꯌꯥꯝꯕ ꯃꯥꯜꯂꯤꯍꯦ ꯅꯪꯐꯥꯎ
ꯍꯧꯖꯤꯛꯀꯥꯟ ꯍꯧꯖꯤꯛꯀꯥꯟ ꯌꯥꯝꯃꯤ ꯍꯣꯏ
ꯌꯥꯝ ꯐꯩꯅꯦ ꯌꯦꯟ ꯂꯩꯕꯁꯦ ꯑꯥ ꯀꯩꯅꯣ ꯏꯟꯁꯥꯡꯒꯨꯝꯕ ꯍꯥꯎꯗꯕ ꯃꯇꯝꯗ ꯆꯥꯕ ꯌꯥꯏꯕ ꯃꯣꯏꯖꯨ ꯃꯣꯏꯒꯤ ꯀꯩꯅꯣ ꯂꯥꯛꯑꯗꯤ ꯃꯣꯏꯒꯤ ꯂꯥꯏꯅꯥꯒꯨꯝꯕ ꯂꯥꯛꯑꯗꯤꯀꯣ ꯂꯣꯏ ꯁꯤꯕꯅꯦꯕ
ꯑꯗꯨꯗꯣ ꯌꯥꯝ ꯐꯠꯇꯦꯀꯣ
ꯑ ꯑꯗꯨꯗꯣ ꯅꯨꯡꯉꯥꯏꯇꯦ ꯑꯃꯨꯛꯀ
ꯀꯥꯏꯗ ꯂꯩꯔꯤꯅꯣ ꯍꯨꯖꯤꯛꯀꯤ ꯀꯩꯗꯧ ꯀꯩꯗꯧꯔꯤꯅꯣ
ꯑꯩꯗꯤ ꯃꯈꯥꯗ ꯂꯩꯔꯤꯌꯦ ꯏ ꯏ ꯏꯃꯥꯈꯣꯏꯗ ꯃꯣꯏ ꯌꯦꯟ ꯇꯧꯒꯅꯤ ꯍꯥꯏꯕꯗꯨꯗ ꯂꯥꯛꯄꯅꯤꯗ
ꯑꯣ ꯑꯣ
ꯏꯀꯥꯏ ꯏ ꯏꯀꯥꯏ ꯏꯀꯥꯏꯕ ꯈꯪꯗꯕꯤꯅꯤꯗ
ꯅꯣꯏꯅꯤꯕꯨꯨ ꯀꯧꯕ꯭ꯔꯣ
ꯍꯣꯏ ꯏꯕꯥꯅꯤꯕꯨ ꯀꯧꯕ ꯂꯥꯛꯑꯣ ꯌꯦꯟ ꯇꯧꯒꯅꯤ ꯑꯈꯣꯏ ꯂꯥꯛꯑꯣ ꯆꯥꯛ ꯆꯥꯅꯤꯡꯉꯤ ꯍꯥꯏꯕꯒꯤ ꯂꯥꯛꯑꯒ ꯅꯪꯒ ꯋꯥꯔꯤ ꯁꯥ
ꯃꯈꯣꯏ ꯐꯖꯅ ꯆꯥꯊꯣꯛꯑꯣ ꯀꯩꯅꯣꯒꯤꯔꯥ ꯌꯨꯝꯒꯤꯔꯥ
ꯌꯨꯝꯒꯤ ꯑ ꯃ ꯈꯪꯗꯦ ꯃꯥ ꯂꯩꯕꯒꯤꯔ ꯑꯩꯈꯣꯏ ꯏꯆꯦꯈꯣꯏꯗ ꯂꯩꯕ ꯃꯥꯜꯂꯦ
ꯑꯣ-ꯑꯣ ꯐꯖꯅ ꯆꯥꯊꯣꯛꯑꯣ
ꯃ-ꯃꯃꯟ ꯃꯃꯜꯗꯤ ꯍꯦ ꯑ ꯍꯣ-ꯍꯣ-ꯍꯣꯡꯅ ꯄꯤꯌꯦ ꯍꯥꯌꯦ ꯏꯆꯦꯅ
ꯑꯣ ꯑꯣ
ꯅꯣ-ꯅꯣꯏꯗꯤ ꯂꯩꯗꯕꯤꯗ ꯑꯗꯨꯝ ꯆꯥꯔ-ꯆꯥꯔꯅꯦꯕ ꯌꯥꯝ ꯐꯩꯌꯦꯕ ꯅꯣꯏ-ꯅꯣꯏ ꯌꯦꯟ ꯌꯥꯝ ꯂꯩꯕꯒꯤꯀꯣ ꯌꯥꯝ ꯐꯩꯌꯦꯕ
ꯂꯩꯗ꯭ꯔꯦ ꯍꯧꯖꯤꯛꯀꯥꯟꯗꯤ ꯑꯗꯨꯝ ꯂꯩꯕꯅꯤꯅ
ꯑꯣ ꯑꯃ ꯅꯣꯡꯃꯥ ꯑꯩꯈꯣꯏ-ꯑꯩꯈꯣꯏꯁꯨ ꯄꯥꯔꯇꯤ ꯇꯧꯕꯒꯨꯝ